ꯑꯥꯎ ꯇꯥꯏ ꯑ
ꯎꯝ ꯇꯥꯏ ꯅꯍꯥꯟ ꯒ꯭ꯔꯨꯞ ꯉꯔꯥꯡ ꯒ꯭ꯔꯨꯞꯇꯀꯣ ꯑ ꯅꯨꯄꯤ ꯑꯃꯅ ꯀꯧꯒꯧꯔꯛꯄ ꯑꯩꯗꯤ ꯎꯝ ꯃꯩꯇꯩꯂꯣꯟ ꯈꯪꯗꯦꯅ ꯍꯩꯔꯛꯄ ꯑꯗꯣ ꯎꯝ ꯃꯤ ꯑꯃꯅ ꯕ꯭ꯔꯣꯀꯦꯟ ꯑꯣꯏꯔꯁꯨ ꯈꯪꯗꯕ꯭ꯔꯥꯅ ꯍꯪꯕ ꯑꯗꯨ ꯃꯥ ꯒꯤ ꯔꯤꯄ꯭ꯂꯥꯏꯁꯦ ꯎꯝ ꯈꯛꯇ ꯈꯪꯉꯦ ꯍꯥꯏ
ꯂꯣꯏꯔꯦ ꯅꯪꯅ ꯍꯦꯟ ꯅꯥꯏ ꯍꯥꯏꯕ꯭ꯔꯥ
ꯍꯥꯥ
ꯅꯪꯅ ꯍꯦꯟꯅ ꯍꯩꯕ꯭ꯔꯥ ꯂꯣꯟꯗꯣ
ꯑꯣꯔ ꯅꯠꯇꯦ ꯅꯠꯇꯦ ꯀꯣꯜ ꯇꯧꯔꯛꯄ ꯅꯠꯇꯦ ꯒ꯭ꯔꯨꯞ ꯇ ꯍꯥꯏꯕꯅꯦ
ꯇꯝꯕꯩꯁꯦ ꯁꯥꯔꯥꯞꯄ
ꯑꯥ ꯍꯣꯏ ꯑꯩꯈꯣꯏꯒꯤ ꯒ꯭ꯔꯨꯞ ꯂꯩꯅ ꯑꯗꯨꯗ ꯑꯗꯨꯗꯤ ꯎꯏꯌꯦ ꯍꯥꯏ
ꯑ꯫ ꯑꯁꯤ ꯊꯤꯕꯗꯤꯗ ꯍꯥꯏꯔꯗꯤ ꯎꯝ ꯍꯥꯏꯗꯦ ꯍꯥꯏꯔꯒ ꯃꯤꯁꯤꯡꯁꯦ ꯋꯥꯉꯥꯡꯕꯗꯣ ꯁꯠ ꯁꯠ ꯍꯥꯏꯔꯅꯤ꯫
ꯑꯇꯩ ꯑꯇꯩꯗꯤ ꯑꯩ ꯀꯣꯜ ꯇꯧꯅꯤꯡꯗꯦ ꯃꯤ
ꯍꯣꯏꯅꯦ꯫
ꯈꯪꯅꯌꯦ ꯍꯥꯏꯔꯁꯨ
ꯎꯝ꯫
ꯋꯥꯔꯤ ꯁꯅꯅꯤꯡꯉꯥꯏꯁꯨ ꯂꯩꯔꯔꯣꯏ꯫
ꯎꯝ꯫ ꯑꯁ ꯐꯣꯡꯒꯅꯤ ꯐꯣꯡꯒꯤꯗꯣ ꯌꯥꯔꯅꯤ ꯅꯨꯡꯉꯥꯏꯔꯅꯤ꯫ ꯑꯩꯈꯣꯏ ꯑꯍꯨꯝꯗꯣ ꯇꯧꯔꯗꯤꯀꯣ ꯗꯦꯕꯤꯠ ꯗꯦꯕꯤꯠ ꯗꯦꯕꯤꯗ ꯗꯁꯨ ꯏꯟꯇꯔꯣꯗ꯭ꯌꯨꯁ ꯇꯧꯔꯅꯤ ꯍꯥꯏ ꯃꯥꯗ꯫
ꯆꯦꯡꯗ ꯁꯨ ꯇꯥꯥꯎꯔꯥꯅꯦ ꯆꯦꯡꯁꯨ ꯒꯅꯤ ꯐ꯭ꯔꯤꯗꯤ ꯗꯨꯝ ꯌꯥꯕꯥ
ꯑꯥꯥ ꯅꯪꯁꯨ ꯍꯥꯏꯔꯨꯅ ꯅꯪꯁꯨ ꯍꯥꯏꯕ ꯌꯥꯔꯅꯤꯅ
ꯌꯥꯏ
ꯑꯥ ꯅꯪꯒꯤ ꯃꯥꯔꯛꯁꯤꯗ ꯌꯥꯎꯔꯦ ꯑꯩꯉꯣꯟꯗ꯫
ꯀꯥꯏ ꯃꯥꯔꯛꯁꯤꯠ
ꯀꯥꯎꯔꯒ ꯂꯥꯛꯏ ꯅꯪꯗꯤ ꯀꯨꯏꯔꯦ ꯊꯝꯕ ꯫
ꯀꯩ ꯃꯥꯥꯛꯁꯤꯠ ꯔꯥ?
ꯇꯝꯕꯗꯣ ꯑꯩꯉꯣꯟꯗ
ꯁꯤꯃꯤꯁꯇꯔ
ꯀꯥꯏꯔꯦ ꯎꯝ ꯁꯥꯏꯠꯇ
ꯁꯤꯃꯤꯁꯇꯔ ꯀꯌꯥꯒꯤꯔꯥ?
ꯁꯦꯃꯤꯁꯇꯔ ꯐꯣꯔꯒꯤꯅꯤ꯫ ꯇꯨ ꯊꯥꯎꯖꯟ ꯇ꯭ꯋꯦꯟꯇꯤ ꯊ꯭ꯔꯤ ꯍꯣꯏ ꯀꯥꯏꯔꯦ ꯑꯩꯅ ꯅꯍꯥꯟꯗꯣ ꯂꯧꯊꯣꯛꯀꯦ ꯕꯨ ꯕꯨꯛꯒꯤ ꯃꯅꯨꯡꯗ ꯊꯥꯃꯒꯦꯀꯣ ꯑꯩꯅ ꯂꯧꯊꯣꯛ ꯀꯦ ꯇꯧꯔ ꯀꯥꯟꯗ ꯁꯥꯏꯗ ꯗꯣ ꯀꯥꯏꯈꯔ꯭ꯦ꯫
ꯑꯩꯉꯣꯟ ꯗ ꯂ ꯌꯥꯎꯗꯕꯗꯨ ꯐꯣꯔ ꯒꯤꯔ ꯅꯪꯅ ꯂꯥꯏꯕꯔꯤ
ꯑꯣꯔꯤꯖꯤꯟꯅꯦꯜꯅꯦ
ꯑꯦ ꯉꯥꯏꯈꯣ ꯑꯃꯔꯥ ꯌꯦꯡꯒꯦ ꯑꯩꯒꯤꯗꯣ ꯊꯥꯔꯠꯀꯤꯔꯥ ꯐꯣꯔꯠꯀꯤꯦꯔꯥ ꯌꯥꯎꯗꯕꯗꯣ
ꯊꯥꯔꯠꯒꯤ ꯃꯥꯜꯂꯦꯍꯦ ꯅꯪ ꯈꯪꯉꯤꯅ ꯅꯣꯔꯠ ꯂꯩ ꯍꯥꯏꯕꯗꯤ ꯁꯤ ꯈꯛꯇ ꯀꯥꯎꯔꯒ ꯂꯩ
ꯑꯩꯒꯤ ꯁꯥꯔꯇꯤꯐꯤꯀꯦꯠ ꯂꯣꯏ ꯄꯨꯡꯆꯥꯏ ꯆꯥꯏꯔꯦ ꯑꯩ
ꯑꯥꯎ ꯑꯃꯨꯛ ꯅꯥꯞꯄꯣꯛꯀꯣ ꯅꯪꯒꯤꯗꯣ ꯇꯥꯏꯔꯦ ꯍꯥꯏꯕꯗꯣ ꯁꯥꯏꯠꯇ
ꯎꯝ
ꯁꯦ ꯑꯩꯅ ꯇꯧꯕꯤꯒꯦ
ꯎꯝ ꯎꯝ
ꯍꯪꯕ꯭ꯔꯥ
ꯍꯣꯏ ꯐꯣꯔꯠꯀꯤ ꯌꯥꯎꯔꯦ ꯐꯣꯔꯠꯀꯤ ꯌꯥꯎꯔꯦ
ꯐꯣꯔꯒꯤ ꯈꯥꯛꯇꯔ
ꯊꯥꯔꯠꯀꯤꯁꯨ ꯊꯥꯔꯠꯀꯤꯗꯤ ꯃꯥꯡꯕ ꯑꯣꯏꯔꯝ ꯑꯗꯨꯗ ꯊꯥꯔꯠꯀꯤ ꯅꯨꯃꯤꯠꯜ ꯀꯩꯅꯣꯝꯃ
ꯑꯁ ꯅꯦꯠꯋꯥꯔꯛ ꯐꯠꯇꯦꯍꯦ ꯅꯪꯁꯦ
ꯇꯥꯗꯕ꯭ꯔꯣ
ꯇꯥꯗꯤ ꯇꯥꯏꯌꯦ ꯑꯗꯣ ꯐꯖꯅ ꯇꯥꯗꯕꯒꯤ
ꯊꯔꯠꯀꯤꯁꯨ ꯊꯣꯛꯄꯨꯗꯤ ꯂꯥꯎꯊꯣꯛꯑꯦꯕ ꯑꯩ ꯈꯪꯉꯦꯕ ꯑꯗꯣ ꯑꯗꯨ ꯈꯪꯗꯕ
ꯑꯉꯥꯡ ꯑꯣꯏꯅꯅꯀꯣ ꯑꯩꯗꯤ ꯐꯤꯕꯤꯀꯣꯜ ꯃꯐꯝ ꯐꯪꯗꯦ ꯑꯥ ꯑ ꯃꯃ ꯎꯝ ꯎ ꯑꯍꯝ
ꯑꯁ
ꯋꯥ ꯉꯥꯡꯉꯣ ꯍꯥꯏꯔꯒ ꯑꯁ ꯆꯠꯅꯤ ꯁꯦꯝꯃ ꯀꯥꯎꯔꯦꯍꯦ ꯅꯉꯣꯟꯗ ꯀꯣꯜ ꯇꯧꯕꯒꯤ ꯆꯥꯛ ꯆꯥꯅꯤꯉꯥꯏ ꯃꯇꯝ ꯇꯝ ꯂꯥꯛꯑꯦ
ꯎꯝ ꯀꯩ ꯅꯨꯃꯤꯠ ꯇꯔꯥ ꯅꯪ ꯀ꯭ꯂꯥꯁ ꯐꯥꯏꯕꯗꯣ ꯑꯃꯨꯛꯀ ꯀꯥꯎꯔꯦ
ꯀ꯭ꯂ꯭ꯥꯁꯔ ꯉꯔꯥꯡꯁꯨ ꯆꯠꯂꯦ ꯇꯨꯏꯗꯦ ꯃꯟꯗꯦꯒ ꯐ꯭ꯔꯥꯏꯗꯦ ꯆꯠꯄꯅꯦ
ꯎꯝ ꯊꯥꫪꯁꯗꯦ ꯁꯇꯔꯗꯦꯗꯣ
ꯂꯨꯞꯄꯦꯡꯄꯣꯠ ꯂꯨꯄꯦꯟꯄꯣꯠꯀ ꯏꯔꯥꯏ ꯎꯝ
ꯄꯦꯞ ꯄꯣꯕꯥꯏꯟ ꯏꯔꯒ
ꯅꯨꯄꯩꯄꯣꯠ ꯄꯦꯛ ꯄꯣꯛꯑꯔꯒ ꯏꯔꯥꯏꯅ ꯆꯠꯄꯅꯦ
ꯇꯥꯕ꯭ꯔꯣ
ꯇꯥꯏ ꯈ꯭ꯋꯥꯟꯗꯣ ꯃꯥ ꯌꯥꯝ ꯕꯤꯖ ꯖꯤ ꯑꯣꯏꯕ ꯃꯥꯂꯤ ꯀꯣ
ꯕꯤꯖꯤ ꯑꯣꯏꯗꯤꯗ
ꯑꯗꯨ ꯑꯩꯅ ꯀꯣꯜ ꯇꯧꯔꯛꯄ ꯀꯥꯟꯗ ꯃꯥꯗꯣ ꯑꯗꯨꯝ ꯕꯤꯖꯤ ꯑꯣꯏꯅ ꯂꯩꯌꯦꯕ
ꯑꯣ ꯍꯣꯏ ꯉꯔꯥꯡ ꯉꯔꯥꯡꯗꯤ ꯖꯤ ꯇꯥꯎꯕꯅꯦ
ꯅꯍꯥꯟꯁꯨ ꯇꯥꯎꯋꯦ ꯅꯍꯥꯟꯁꯨ ꯑꯩ ꯇ꯭ꯔꯥꯏ ꯇꯥꯎꯏꯅꯦꯕ ꯃꯉꯣꯟꯗꯗꯤꯥꯟ ꯍꯥꯏ ꯑꯦꯕ
ꯕꯤꯖꯤ ꯑꯣꯏꯕꯗꯣ ꯖꯤ ꯑꯣꯏꯕꯗꯣ
ꯎꯝ
ꯅꯦꯠꯋꯥꯛꯅ ꯃꯔꯛ ꯃꯔꯥꯛꯛꯇꯁꯨꯃꯥꯏ ꯇꯥꯎꯕꯅꯤ
ꯑꯣ
ꯎꯍꯝ ꯍꯩ ꯆꯥꯛ ꯂꯥꯝꯕ ꯍꯥꯎꯔꯦ ꯄꯨꯡ ꯀꯌꯥ ꯌꯥꯎꯔꯥ ꯌꯥꯎꯕ ꯌꯥꯎꯔꯦ
ꯍꯧꯖꯤꯛ ꯑ ꯀꯌꯥꯝ ꯄꯥꯏ
ꯍꯥꯥ
ꯇꯔꯥ ꯃꯈꯥꯏ
ꯑꯣ ꯑꯣ ꯄꯨꯡ ꯇꯔꯨꯛꯇ ꯍꯧꯒꯠꯄꯅꯤ ꯑꯩꯗꯤ
ꯑꯩꯁꯨ ꯑꯥ ꯃꯉꯥꯗꯀꯣ ꯃꯤꯀꯞ ꯊꯣꯛꯑꯦ ꯊꯣꯛꯑꯒ ꯑꯃꯨꯛꯀ ꯇꯨꯃꯤ
ꯉꯜꯂꯤꯅ ꯅꯪꯗꯤ
ꯑꯃꯨꯛꯀ
ꯅꯤꯡꯉꯟꯅ ꯍꯧꯒꯠꯅꯤꯡꯕꯅꯦ ꯑꯗꯣ ꯑꯁ ꯇꯨꯝꯅ
ꯉꯥ ꯉꯟꯅ ꯎꯝ ꯉꯟꯅ ꯍꯧꯒꯠꯂꯗꯤꯀꯣ ꯄꯤꯁꯥ ꯄꯥꯏꯗꯦꯕ ꯀꯣꯛ ꯆꯤꯛꯄꯒꯨꯝꯕ ꯀꯣꯛ ꯉꯥꯎꯕꯒꯨꯝꯕ ꯇꯥꯎꯔꯤꯕ ꯍꯥꯏꯗꯤ ꯑꯗꯨꯁꯨ ꯊꯦꯡ ꯊꯦꯡꯅ ꯇꯨꯝꯃꯦ ꯑꯗꯨꯒꯤ
ꯎꯝ
ꯏꯁꯥꯗꯣ ꯀꯩꯅꯣꯝ ꯋꯥꯠ ꯋꯥꯠꯄꯒꯨꯝ ꯇꯧꯋꯦꯕ ꯑꯩꯗꯤ꯫
ꯍꯣꯏ ꯎꯝ ꯉꯟꯅ ꯍꯧꯒꯠꯂꯗꯤꯀꯣ ꯊꯕꯥꯛꯇꯣ ꯌꯥꯝ ꯅꯨꯡꯉꯥꯏꯌꯦ ꯇꯥꯎꯕꯗꯣ ꯃꯇꯝ ꯌꯥꯝ ꯂꯩꯌꯦꯕ ꯅꯨꯃꯤꯠ ꯇꯣ
ꯎꯝ
ꯃꯣꯔꯅꯤꯡꯗꯁꯨ ꯄ꯭ꯔꯦꯛꯇꯤꯁ ꯇꯧꯕꯁꯦ ꯌꯥꯝ ꯅꯨꯡꯉꯥꯏꯌꯦꯕꯥ ꯗꯣ ꯑꯩꯅꯥ ꯊꯦꯡꯅ ꯍꯧꯒꯠꯄꯒꯤ ꯃꯇꯝ ꯂꯣꯏ ꯆꯠꯈ꯭ꯔꯦ꯫ ꯑꯐꯇꯔ ꯅꯨꯟꯗ ꯕꯣꯔꯤꯡ ꯇꯥꯎꯔꯀꯥꯟꯗ ꯑꯩꯗꯤ ꯇꯥꯎꯕꯅꯦ꯫
ꯁꯤꯁꯦ ꯑꯩꯈꯣꯏꯕꯨ ꯌꯥꯝ ꯗꯤꯁꯇꯔꯕ ꯇꯥꯋꯦ ꯄ꯭ꯔꯀꯥꯞꯁꯨ ꯌꯦꯡꯅꯤꯡꯉꯦ
ꯅꯦꯛꯁ ꯌꯦꯡ ꯔꯣꯏ꯫ ꯐꯥꯏꯅꯦꯜꯕꯨ ꯉꯥꯏꯔꯅꯤ ꯐ꯭ꯔꯥꯟꯁꯀ ꯌꯦꯡꯉꯒ꯫
ꯑꯩꯁꯨꯨ ꯉꯥꯡ ꯉꯅ ꯊꯣꯡꯕꯅꯦ
ꯒꯥꯏ ꯆꯣꯡꯗꯤ
ꯄꯨꯡ ꯌꯦꯡ ꯔꯒꯥ ꯂꯥꯀ
ꯕꯔ‌ꯣꯔꯥ
ꯐꯣꯟ ꯐꯣꯟ ꯅꯠꯇꯦ ꯑꯣꯏꯔꯝꯒꯅꯤ ꯖꯥ ꯁꯥꯔꯒꯥ ꯂꯩ ꯌꯦ ꯃꯥꯗꯤ ꯌꯥꯝ ꯅꯨꯡꯉꯥꯏꯌꯦ ꯃꯥꯗꯤ꯫
ꯅꯨꯡꯇꯤ ꯅꯨꯡꯇꯤꯒꯤ ꯑꯗꯨꯝꯕ ꯐꯣꯟ ꯌꯦꯡꯔꯒ ꯒꯦꯝ ꯁꯥꯟꯅꯔꯒ ꯂꯩꯔꯅꯤ꯫
ꯍꯦ ꯍꯥ
ꯅꯨꯡꯊꯤꯟ ꯋꯥꯀꯤꯡ ꯆꯠ ꯁꯦ ꯂꯥꯑꯣ
ꯄꯨꯡ ꯀꯩꯌꯥꯗꯥ ꯀꯥꯏꯗ ꯆꯥꯁꯦ ꯍꯥꯏꯕ꯭ꯔꯥ ꯆꯤꯔꯥꯎꯆꯤꯡꯗꯔꯥ
ꯆꯦꯡ ꯆꯦꯡ ꯀꯥꯕꯗꯤ ꯇꯥꯗꯦ ꯑꯗꯨꯝ ꯂꯝꯕꯤ ꯗ ꯑꯗꯨꯝ ꯅꯍꯥꯟ ꯆꯠꯄ ꯃꯝꯗꯣ ꯑꯗꯨꯃꯥꯏꯅ ꯆꯠꯁ ꯍꯥꯏꯕꯅꯤꯗ
ꯎꯝ ꯑꯦ ꯉꯔꯥꯡ ꯅꯨꯡꯗꯥꯡꯒꯤ ꯃꯥꯡꯗꯣ ꯑꯩꯅ ꯅꯪꯒꯤ ꯈꯣꯡꯒꯨꯞ ꯎꯝ ꯋꯥꯏꯕꯅꯤꯅ ꯀꯣ ꯑꯩ ꯑꯩꯒꯤ ꯃꯥꯡꯗꯀꯣ ꯅꯪꯒꯤ ꯍꯤꯜꯁꯨ ꯐ꯭ꯂꯦꯠ ꯁꯨ ꯄꯥꯝꯁꯨ ꯁꯨ ꯈꯣꯡꯒꯣꯞꯁꯨ ꯃꯔꯤꯔꯥ ꯑꯩ ꯅ ꯋꯥꯍꯦꯕ ꯀꯣ ꯑꯩꯅ ꯂꯣꯏꯔ ꯑꯩ ꯃꯤꯒꯤ ꯎꯝ ꯃꯤꯒꯤ ꯐꯤ ꯈꯥꯛꯇ ꯑꯩꯗꯤ ꯁꯦꯠꯂꯦ ꯍꯥꯏꯔꯀꯣ ꯑꯩꯒꯤ ꯋꯥꯈꯥꯟꯗꯀꯣ ꯐꯥꯠꯇꯦꯗ ꯑꯩꯁꯦ ꯅ ꯑꯩꯒꯤ ꯃꯥꯡꯗ ꯑꯁ ꯅꯪꯒꯤ ꯀꯨꯝꯒꯨꯞ ꯇꯨꯁꯨ ꯁꯨ ꯎꯗ꯭ꯔꯦ
ꯑꯁ ꯀꯥꯏꯗꯦ ꯀꯥꯏꯗꯦ ꯑꯗꯨꯝ ꯊꯝꯃꯝꯃꫭ
ꯀꯥꯎꯔꯦ ꯋꫭꯀꯤꯡ ꯆꯠꯂꯗꯤ ꯅꯪ
ꯅꯠ ꯋꯥꯀꯤꯡ ꯍꯥꯏꯕꯁꯦ ꯑꯗꯨꯝ ꯉꯟꯅꯅꯦꯅ ꯁꯦꯠꯅꯤꯡꯉꯦ ꯑꯗꯨꯝ ꯀ꯭ꯔꯣꯛꯁ ꯁꯦꯟꯗꯜ ꯇꫭꯡꯔꯒ ꯇꯠꯄꯗꯨ ꯅꯨꯡꯉꯥ ꯍꯥꯏꯗꯤ ꯑꯩꯗꯤ ꯑꯩꯈꯣꯏꯗꯤ ꯆꯦꯟꯅꯤꯡꯉꯥꯏ ꯅꯗꯦꯕ ꯑꯗꯨꯁ
ꯆꯅꯝ ꯂꯣꯏꯈ꯭ꯔꯦ ꯑꯩꯈꯣꯏꯒꯤ ꯃꯥ ꯈꯛꯇ ꯌꯥꯎꯔꯦ ꯑꯃꯥ ꯈꯛꯇ ꯉꯥꯏꯔꯦ ꯎꯝ ꯀꯥꯎꯕꯤꯌꯨꯅ
ꯑ ꯃꯥꯕꯤꯁꯤ ꯇꯧꯔꯝꯒꯗ꯭ꯔꯥ ꯅꯥ ꯀꯜꯅ ꯀ꯭ꯂꯥꯁ ꯀꯨꯝꯕ ꯂꯩꯔꯣꯏꯗꯕ꯭ꯔꯥ
ꯑꯣ ꯂꯩꯅꯤ ꯂꯩꯔꯅꯤ ꯏꯚꯤꯅꯤꯡꯗꯀꯣ ꯌꯥꯝ ꯕꯤꯖꯤ ꯑꯣꯏꯅꯦ ꯃꯥꯗꯣ ꯍꯧꯖꯤꯛꯀꯥꯟꯁꯦ ꯀ꯭ꯂꯥꯁ ꯇꯥꯛꯁꯨ ꯇꯥꯛꯑꯦ ꯃꯥꯅ ꯇꯝꯁꯨ ꯇꯝꯃꯦ
ꯁꯥꯗꯤ ꯂꯩꯔꯝꯒꯅꯤꯅ ꯌꯥꯝ ꯂꯥꯛꯑꯔ ꯗ
ꯄꯩꯁꯥ ꯌꯥꯝꯃꯁꯨ ꯀꯣ ꯃꯥꯒꯤ ꯐꯤꯁꯨ ꯑꯣꯖꯥꯗꯣ ꯌꯥꯝ ꯑꯦꯛꯁꯄꯦꯟꯁꯤꯞ ꯑꯣꯏꯕꯒꯤ ꯃꯥꯒꯤ ꯐꯤꯗꯣ ꯑꯣꯖꯥꯗꯣ ꯐꯥ ꯈꯔ ꯑꯐꯥ ꯑꯣ ꯑꯣꯖꯥ